ꯍꯂꯥꯎ
ꯇꯥꯏꯌꯦ ꯇꯥꯏ
ꯑꯣꯁꯥꯏꯦ ꯑ ꯃꯇꯝꯁꯦ ꯃꯤꯅꯤꯠ ꯇꯔꯥ ꯃꯤ ꯇꯔꯥ ꯐꯅꯌꯥꯝꯗꯤ ꯌꯥꯝꯃꯝꯃꯅꯤ
ꯈꯪꯖꯦ
ꯈꯪ ꯍ ꯍꯧꯗ ꯑꯗ ꯁ ꯑꯅꯤ ꯑꯁ ꯆꯆꯔꯒ ꯋꯥꯔꯤ ꯁꯥꯔꯁꯨ ꯑꯗꯨ ꯑꯩꯁꯨ
ꯖ ꯑꯁꯨ
ꯑꯗꯨꯨ ꯍꯣꯡꯕꯩ ꯃꯇꯥꯡꯗ ꯃꯤꯅꯤ ꯔꯤꯁꯔꯁ ꯑꯃꯒ ꯇꯧꯕꯔꯒ ꯆꯞ ꯃꯥꯟꯅꯔꯦ ꯑꯩꯅꯊ ꯑ ꯑꯥꯎ ꯃꯤꯅꯤꯔꯤꯁꯔꯁ ꯍꯥꯏꯗꯤ
ꯂꯨꯍꯣꯡꯕꯒꯤ ꯃꯇꯥꯥꯡꯗ ꯅꯣꯏꯒꯤꯁꯨ ꯑꯩ ꯑꯗꯨꯝ ꯈꯔꯣꯏ ꯅꯣꯏꯒꯤꯗꯤ ꯑꯩꯗꯤ ꯄꯥꯝꯗꯦ ꯅꯣꯏꯒꯤ ꯌꯥꯝ ꯄꯥꯝꯕ ꯌꯥꯝ ꯄꯥꯝꯗꯕ ꯅꯠꯇꯕꯀꯣ ꯑꯗꯨꯝ ꯈꯔ ꯄꯥꯝꯗꯦ ꯋꯥꯕ ꯃꯃꯗꯤ ꯀꯩꯅꯥ ꯅꯨꯃꯤꯠꯇꯣ ꯀꯩꯅꯥꯗꯣ ꯂꯨꯍꯣꯡ ꯅꯨꯃꯤꯠꯇꯤ ꯌꯥꯝ ꯋꯥꯏꯑꯕ ꯑꯗ ꯑꯌꯨꯛ ꯑꯌꯨꯛꯁꯤꯗ ꯐꯣꯇꯣ ꯁꯨꯠ ꯇꯧꯗꯣꯏꯅꯦꯅ ꯂꯥꯛꯑꯅꯤꯀꯣ
ꯑꯌꯨꯛꯁꯤꯗ ꯂꯩ ꯂꯦꯡꯕꯅ ꯅꯪꯁꯨ
ꯔꯤꯁ ꯑꯗꯨꯝ ꯎꯔꯝꯒꯅꯤ ꯑꯗꯨꯐꯥꯎꯗ ꯄꯩꯁꯥ ꯄꯥꯏꯕꯃꯝꯗꯤ ꯁꯅꯥꯒꯤꯗꯤ ꯂꯦꯡꯈꯠꯅꯔꯛꯇꯅ ꯑꯩ ꯎ꯭ꯈꯔꯦ ꯎ꯭ꯈꯔꯦ
ꯑꯗꯨꯅ ꯑꯗꯨ ꯇꯧꯕ ꯑꯗꯨ ꯇꯧꯕꯅꯤꯅ ꯐꯣꯇꯣ ꯁꯨꯠꯇꯣ ꯇꯧꯔꯅꯤ ꯃꯃꯥꯏꯗꯣ ꯍꯥꯏꯗꯤ ꯐꯣꯇꯣ ꯁꯨꯠ ꯇꯧꯕꯒꯤ ꯑꯩ ꯃꯆꯤꯟꯒ ꯀꯦꯔꯅꯤ ꯑꯗꯨꯗꯒꯤ ꯃꯃꯥꯏꯗꯣ ꯃꯦꯀꯞꯇꯣ ꯇꯧꯈ꯭ꯔꯕꯅꯤꯅ ꯑꯃꯨꯛ ꯊꯥꯗꯣꯛꯄ ꯌꯥꯔꯔꯣꯏ ꯍꯥꯏꯗꯤ ꯉꯥꯏꯍꯥꯛ ꯂꯩꯒ ꯑꯗꯨꯝ ꯖꯁ ꯇꯨ ꯊ꯭ꯔꯤ ꯄꯨꯡ ꯏꯚꯅꯤꯡꯒꯤ ꯇꯨ ꯊ꯭ꯔꯤ ꯇꯥꯕꯗꯩꯗꯤ ꯑꯗꯨꯝ ꯂꯨꯍꯣꯡꯗꯣꯏꯅꯤꯗꯅ ꯑꯗꯨꯗꯨꯅ ꯃꯥ ꯇꯨꯗꯗꯤ ꯃꯃꯥꯏꯗꯣ ꯊꯥꯗꯣꯛ ꯌꯥꯔꯔꯣꯏꯅ ꯃꯦꯀꯞꯇꯣ ꯀꯥꯏꯗꯅꯕ ꯑꯗꯨꯝ ꯂꯩꯔꯅꯤ ꯑꯗꯨꯅ ꯇꯨꯝꯕꯕꯁꯨ ꯑꯗꯥꯗꯅ ꯍꯤꯞꯄꯁꯨ ꯑꯗꯨꯝ ꯀꯩ ꯍꯥꯏꯅꯤ ꯋꯥ ꯑꯗꯨꯒꯨꯝꯕ ꯉꯥꯔ ꯂꯩꯗꯣꯏꯅꯦꯕ ꯑꯩꯈꯣꯏ ꯆꯦꯒꯤꯗ ꯇꯧꯔꯒ ꯈꯪꯉꯦꯕ ꯌꯥꯝ ꯋꯥꯈꯤꯕ ꯍꯥꯏꯗꯤ ꯑꯩ ꯆꯥꯕꯁꯨꯨꯛ ꯃꯌꯥꯝ ꯆꯁꯤꯟ ꯌꯥꯔꯣꯏ ꯍꯥꯏꯗꯤ ꯂꯨꯍꯣꯡꯉꯤꯉꯩ ꯃꯅꯨꯡꯗ ꯑꯩꯈꯣꯏꯗꯤ ꯀꯨꯏꯅ ꯇꯧꯋꯤꯗꯅ ꯇꯨ ꯊ꯭ꯔꯤ ꯑꯗꯨꯋꯥꯏ ꯍꯧꯕꯗꯨꯅ ꯁꯤ ꯁꯕꯦꯟ ꯁ꯭ꯋꯥꯕ ꯐꯣꯡꯗꯣꯏꯅꯦ ꯃꯔꯛꯇꯨꯗ ꯅꯨꯡꯉꯥꯏꯔꯛꯇ ꯈꯠꯇꯕ ꯇꯧꯔꯗꯤ ꯍꯧꯒꯠꯂꯁꯨ ꯌꯥꯗꯕꯅꯤꯅ ꯑꯩꯈꯣꯏꯒꯤꯗꯤ ꯐꯪꯕꯗꯤ ꯊꯣꯛꯄꯁꯨ ꯌꯥꯗꯦ ꯑꯗꯨꯅ ꯁꯦꯡ ꯋꯥꯏ ꯑꯗꯨꯅ ꯌꯥꯝ ꯆꯥꯕꯁꯨ ꯌꯥꯗꯦ ꯑꯣ ꯑꯥꯔ ꯑꯦꯁ ꯊꯛꯑꯒ ꯈꯥꯡꯉꯤꯅꯦ ꯑꯩꯈꯣꯏꯆꯦꯗꯣ
ꯍ ꯅꯠꯇꯦꯖꯤꯗꯤ ꯁꯣꯏꯔꯛꯑꯗꯤ ꯃꯄꯥꯟ ꯊꯣꯛꯅꯤꯡꯉꯗꯤ ꯀꯩꯗꯧꯗꯣꯏꯕ ꯑꯗꯨꯅꯦ ꯅꯨꯄꯥꯒꯤꯗꯤ
ꯅꯨꯄꯥꯅꯦꯕ ꯐꯔꯛꯛꯇ ꯍꯥꯏꯁꯦ ꯑꯗ ꯃꯣꯏꯁꯨ ꯍꯣꯏ ꯍꯣꯡꯗ꯭ꯔꯤꯉꯩꯗꯕꯨꯗꯤ ꯐꯔꯦꯅ ꯍꯣꯡꯉ ꯃꯅꯨꯡꯗꯗꯤ ꯑꯁ ꯑꯗꯨꯝ ꯈꯥꯖꯤꯟ ꯇꯥꯡꯉꯦ
ꯇꯥꯜꯂꯦꯀꯣ ꯑꯩꯅ ꯑꯋꯣꯏꯕ ꯍꯥꯏꯒꯦ ꯈꯪꯗꯦ ꯅꯨꯄꯥꯒꯤꯗꯤ ꯑꯃ ꯃꯃꯥꯟꯅꯕꯅ ꯀꯩꯅꯣꯃꯕꯥꯏꯕ ꯑꯃ ꯈꯨꯖꯥꯏ ꯃꯟꯕ ꯑꯃ ꯄꯨꯏꯗꯅ ꯈꯨꯖꯥꯏ ꯃꯥꯥꯟꯕ ꯍꯣꯏ ꯍꯣꯏ ꯑꯃ ꯎꯝ ꯍꯣꯏ ꯍꯣꯏ ꯍꯣꯏ ꯍꯣꯏ
ꯃꯤꯅ ꯍꯥꯏꯗꯨꯗꯤ ꯑꯗꯨꯗ ꯀꯩꯅꯣ ꯇꯧꯗꯣꯏꯅꯦ ꯍꯥꯏꯌꯦꯕ ꯈꯟꯖꯤꯜꯂꯒ ꯆꯥꯏꯁꯨ ꯑꯩ ꯍꯩꯅꯗꯧ ꯃꯥꯟꯗꯦ ꯑꯗꯣ ꯋꯥꯗ꯭ꯔꯗꯤ ꯅꯨꯄꯥꯁꯨ ꯋꯥꯔꯦꯗꯤ ꯅꯨꯄꯥꯗꯨꯁꯨ ꯂꯥꯛꯑꯒ ꯌꯦꯡꯉꯤ ꯃꯃꯤꯠꯇꯨꯁꯨ ꯑꯃꯨꯛ ꯀꯩꯅꯥꯒꯤ ꯁꯨꯃꯥꯡꯗ ꯐꯝ ꯂꯩꯗꯣꯏꯅꯦꯕ
ꯎꯝ
ꯌꯥ ꯌꯥꯎ꯭ꯔꯣ ꯑ ꯅꯍꯥꯟ ꯑꯃꯗꯤ ꯆꯠꯈ꯭ꯔꯦ
ꯑꯣ ꯑꯗꯣ ꯑꯣ ꯁꯤ ꯂꯥꯛꯑꯅꯦꯕ ꯅꯨꯄꯥꯁꯤꯅ ꯅꯨꯄꯤ ꯃꯌꯨꯝꯗ ꯄꯨꯡ ꯑꯅꯤ ꯑꯍꯨꯝ ꯁ꯭ꯋꯥꯏꯗ ꯑꯗꯨꯒ ꯁꯨꯃꯥꯡꯁꯤꯗ ꯐꯝ ꯂꯩꯔꯅꯦꯕ ꯏꯁꯩ ꯁꯛꯄ ꯍꯧꯔꯀꯥꯟꯗ ꯅꯨꯄꯤꯁꯤ ꯉꯥꯏꯍꯥꯛ ꯂꯩꯔꯀꯥꯟꯗ ꯊꯣꯛꯂꯛꯀꯗꯣꯏꯅꯦꯕ ꯑꯗꯨ ꯅꯨꯄꯥꯗꯨꯁꯨ ꯔꯣꯕꯣꯠꯇꯧꯅ ꯑꯗꯨꯝ ꯐꯝ ꯂꯩꯗꯣꯏꯅꯦꯕ ꯍꯥꯏꯗꯤ ꯃꯃꯤꯠꯇꯨ ꯀꯨ ꯃꯃꯥꯏꯗꯣ ꯃꯃꯤꯠꯀꯗꯣ ꯀꯨꯔꯤ ꯀꯨꯏ ꯂꯩꯔꯤꯒ ꯌꯦꯡ ꯌꯥꯗꯦꯕ ꯃꯤꯅ ꯑꯃꯨꯛ ꯅꯣꯛꯅꯕꯤꯕꯗꯣ ꯍꯥꯏꯗꯤ ꯃꯁꯤ ꯄꯣꯠꯁꯤ ꯃꯃꯤꯠ ꯃꯃꯤꯠ ꯃꯃꯤꯠ ꯉꯥꯎꯏ ꯍꯥꯏꯕꯤꯗꯣꯏꯅꯤ ꯑꯗꯨꯗꯨꯅ ꯃꯤꯠꯁꯦ ꯌꯦꯡꯈꯤꯕ ꯑꯝꯗ ꯑꯗꯨꯝ ꯑꯗꯨꯅꯤ ꯀꯅꯥꯒꯨꯝꯕ ꯑꯃꯃꯝꯅ ꯇꯨꯜꯁꯤ ꯃꯅꯥ ꯃꯁꯤꯡ ꯊꯤ ꯂꯩ ꯍꯥꯏꯗꯣ
ꯑꯃ ꯇꯧꯕꯁꯨ ꯌꯥꯗ ꯍꯧꯒꯠꯂ ꯊꯂꯛꯄꯁꯨ ꯌꯥꯗ ꯐꯝꯗꯕꯗꯤ ꯌꯥꯗꯕꯅꯤꯅ ꯑꯗꯨꯅ ꯑꯗꯨꯅ ꯌꯥꯝ ꯋꯥꯕꯗꯣ ꯀꯗꯥꯏꯗꯒꯤ ꯑꯗꯨꯅ ꯑꯁ ꯈꯪꯗꯦ
ꯑꯁ ꯇꯧꯗꯣꯏꯅꯤꯅꯦ ꯑꯩꯁꯨ ꯇꯨꯜꯁꯤ ꯃꯁꯤꯡ ꯊꯤꯗꯣꯏꯅꯤ ꯑꯗꯣ ꯇꯨꯜꯁꯤ ꯃꯅꯥꯗꯣ ꯁꯨꯃꯥꯡꯗ ꯊꯥꯅꯩꯗꯅ ꯑꯗꯨ ꯃꯁꯤꯡ ꯊꯤ ꯂꯩꯇꯥꯥꯕꯅꯤ ꯍꯥꯏꯗꯤ ꯃꯤꯗꯣ ꯀꯣꯏ ꯀꯣꯏ ꯑꯣꯟꯕ ꯌꯥꯗꯦꯕ ꯍꯥꯏꯗꯤ ꯕꯣꯔꯁꯤ ꯃꯃꯤꯠ ꯌꯥꯝꯅꯤ ꯀꯥꯏꯅ ꯃꯤ
ꯏꯃꯨꯡꯗꯨꯒꯤ ꯇꯨꯜꯁꯤꯗꯣ ꯃꯅꯥꯗ
ꯃꯅꯥꯗꯣ ꯑꯀꯪꯕ ꯑꯣꯏꯝꯃꯗꯤ ꯀꯩꯅꯣ ꯑꯣꯏꯅ ꯇꯧꯗꯣꯏꯁꯦ ꯁꯦꯡꯕ ꯁꯦꯡꯕ ꯀꯣꯃ ꯁꯨꯃꯥꯡꯗꯒꯤꯅꯦꯕ ꯅ ꯅꯅꯤ ꯄꯥꯗꯣꯏꯁꯦ
ꯍꯥꯏꯗꯤ ꯇꯨꯠꯁꯤ ꯃꯃꯥꯡꯗꯣ ꯐꯝꯕ ꯇꯨꯠꯁꯤ ꯃꯅꯥ ꯊꯤꯒꯗꯕꯅꯦ ꯑꯗꯣ ꯇꯨ ꯁꯤꯗꯣ ꯀꯪꯉꯝꯃꯒꯗꯤ ꯃꯅꯥ ꯑꯝꯇ ꯄꯥꯜꯂꯝꯗꯗꯤ ꯀꯩꯗꯧꯔꯒꯅꯣꯕ ꯑꯩꯅ ꯏꯗꯣꯏꯁ ꯐꯣꯟ ꯌꯦꯡꯗ ꯌꯥꯕꯁꯨ ꯅꯠꯇꯦ ꯑꯗꯨꯅ
ꯎ ꯑꯗꯨ ꯇꯥꯔꯗꯤ ꯀꯩꯗꯧꯕ꯭ꯔꯣ
ꯑ ꯕꯦꯠ ꯑꯣꯃꯦꯟ ꯍꯥꯏꯒꯗ꯭ꯔꯥ ꯍꯥꯏꯗꯤ ꯑꯗꯨꯃꯥꯏꯅ ꯑꯣꯏꯅ ꯂꯧꯅꯩ ꯍꯥꯏꯌꯦꯕ ꯁꯈꯤꯅꯥꯗꯣ ꯐꯠꯇꯕ ꯁꯈꯤꯅꯥꯅꯤ
ꯀꯇꯅꯥꯅꯤ ꯀꯦ
ꯑꯗꯨꯅ ꯑꯗꯨ ꯇꯥꯕꯁꯨ ꯌꯥꯗꯦꯌꯦ
ꯑꯗꯨ ꯅꯣꯏꯒꯤꯗꯣ ꯑꯩꯈꯣꯏꯅ ꯁꯦꯝꯃꯤꯔꯣ ꯀꯅꯥ ꯀꯅꯥꯅ ꯁꯦꯝꯕꯤꯔꯤꯔꯣ
ꯑꯣ ꯑꯗꯨꯒꯤꯗꯨꯔꯣ ꯕꯣꯔ ꯁꯦꯟꯅꯕ ꯀꯥꯏꯅ ꯂꯩꯌꯦꯕ ꯅꯨꯄꯥ ꯑꯃ ꯑꯗꯨꯝ ꯃꯅꯥꯛꯇ ꯑꯗꯨꯝ ꯂꯩꯕꯗꯨꯅ ꯁꯤꯁꯇꯔꯁꯨ ꯑꯗꯨꯝ ꯎꯔꯝꯃꯅꯤ ꯑꯗꯨꯝ ꯂꯩꯕꯅꯦꯕ ꯀꯨꯌꯦ ꯀꯩꯀꯥꯗꯣ ꯑꯗꯨꯒꯨꯝꯕꯒꯤ ꯁꯦꯟꯅꯗꯣꯏꯅꯦꯕ ꯑꯗꯒꯤ ꯕꯣꯔꯗꯨꯅ ꯍꯨꯃꯥꯡ ꯁꯣꯛꯛꯄ ꯈꯣꯠꯂꯛꯄ ꯄꯣꯠꯁꯤ ꯃꯥꯅꯇꯩ ꯊꯣꯛꯄꯤꯗꯣꯏꯅꯦꯕ ꯄꯨꯔꯥ ꯌꯥꯏ ꯃꯣꯗꯤꯁꯦ ꯑꯗꯨ ꯑꯋꯥꯕ ꯀꯌꯥ ꯄꯤ ꯑꯣꯏꯕ
ꯍꯣꯏ ꯋꯥꯔꯁꯨ ꯋꯥꯔꯁꯨ ꯚꯤ ꯑꯥꯏ ꯄꯤꯅꯦꯕ ꯑꯗꯨꯕꯨꯗꯤ
ꯑꯣ ꯑꯗꯨ ꯌꯥ ꯕꯤꯌꯥꯏꯄꯤꯅꯦ ꯍꯥꯏꯗꯤ ꯃꯤꯅ ꯍꯨꯃ ꯍꯨꯃꯥꯡ ꯆꯥꯎꯧꯔꯛꯑꯦ ꯍꯨꯃꯥꯡ ꯍꯨꯟꯕꯤꯔꯛꯇꯣꯏꯅꯤ ꯑꯗꯩ ꯍꯨꯃꯥꯡ ꯇꯥꯔꯛ ꯂꯨꯃꯥꯟ ꯇꯤꯊꯣꯛꯄꯤꯔꯛꯀꯗꯣꯏꯅꯦ ꯑ ꯀꯣꯏ ꯇꯣ ꯇꯥꯗꯅ ꯁꯦꯝꯕꯤꯔꯛꯀꯗꯣꯏꯅꯤ ꯑꯗꯨꯗꯒꯤ ꯕꯣꯜꯒꯤ ꯈꯤꯇꯪ ꯐꯖꯗꯕ ꯈꯠꯇꯕ ꯂꯩ ꯑꯥ
ꯅꯣꯏ ꯅꯣꯏꯅ ꯂꯩꯔꯤꯔꯣ ꯀꯃꯥꯏꯅ ꯇꯧꯔꯤꯔꯣ
ꯑꯩꯈꯣꯏ ꯑꯁꯦ ꯂꯩꯗꯣꯏꯅꯦ ꯂꯩꯔꯒ ꯊꯝꯅꯩꯌꯦꯕ ꯑꯗꯨ ꯋꯥꯅ ꯂꯩꯔꯒ ꯑꯗꯨꯝ ꯐꯖꯅ ꯊꯝꯅꯈ꯭ꯔꯦ ꯑꯩꯈꯣꯏ ꯂꯨꯍꯣꯡꯗꯧꯕ ꯅꯠꯇꯗꯤ ꯌꯦꯠꯅꯗꯦ
ꯑꯣ ꯑꯩꯅ ꯍꯥꯏꯕ ꯅꯠꯇ ꯅꯠꯇꯦ ꯐꯤ ꯂꯩꯔꯒ ꯁꯦꯝꯕ ꯌꯥꯗ꯭ꯔꯣ ꯍꯥꯏꯕ ꯑꯣ ꯑꯩꯒꯗ ꯌꯥꯏꯗ ꯎ ꯑꯩꯈꯣꯏꯅ ꯂꯩꯖꯒꯦ ꯍꯥꯏꯗꯒꯤ ꯑꯩꯈꯣꯏꯅ ꯁꯦꯝꯃ ꯍꯩꯖꯔꯒꯅ ꯐꯖꯅ ꯑꯩꯈꯣꯏꯅ ꯁꯦꯝꯖꯔꯒꯦ ꯎꯕ ꯀꯩꯁꯨꯅꯗꯕꯅꯤꯅ ꯐꯖꯗꯦꯕ ꯎ ꯑꯗꯨꯅ ꯑꯗꯨꯝ ꯑꯅꯝꯕꯅ ꯂꯩꯅꯩꯌꯦꯕ ꯎ
ꯂꯩꯅꯔꯒ ꯑꯗꯨꯃꯥꯏ ꯇꯧꯔꯅꯤ ꯑꯗꯨꯒ ꯊꯝꯖꯤꯟꯅ ꯒ꯭ꯔꯅꯤ ꯑꯗꯒꯤ ꯑꯁ ꯀꯩꯅꯥꯅꯒ ꯁꯦꯠꯂꯤ ꯄꯣꯠꯂꯣꯏꯒꯗꯣ ꯑꯗꯨꯁꯨ ꯑꯗꯨꯁꯨ ꯁꯦꯚꯦꯟꯇꯤ ꯑꯩꯠꯇꯤꯒ ꯄꯤ ꯀꯗꯥꯏꯗꯒꯤ ꯑꯁ ꯑꯃ ꯀꯩꯅꯥꯅ ꯁꯦꯠꯄ ꯑꯆꯧꯕ
ꯄꯥ ꯑꯆꯧꯕ ꯀꯅꯥꯁꯤ ꯅꯨꯄꯥꯅꯤꯀꯣ
ꯅꯠꯇꯦ ꯀꯩꯅꯥꯗꯤ ꯅꯨꯄꯤꯅꯦ ꯕꯣꯔꯅ ꯕꯣꯔꯅ ꯅꯨꯄꯥ ꯑꯗꯨꯗ ꯍꯣꯏ ꯀꯩꯅꯥꯒꯤ ꯑꯀꯣꯏꯕꯗ ꯐꯛ ꯃꯥꯟꯕ ꯍꯣꯏ ꯑꯗꯨ ꯑꯗꯨꯁꯨ
ꯑꯗꯨꯁꯨ ꯁꯕꯦꯟꯇꯤ ꯑꯩꯠꯇꯤꯒ ꯄꯤ ꯑꯕ ꯑꯁ ꯀꯔꯤꯔ ꯑꯗꯨꯗꯤ ꯌꯥꯝ ꯇꯥꯡꯉꯦ ꯑꯦ ꯑꯗꯨꯁꯨ ꯑꯃꯨꯛ ꯑꯗꯨꯁꯨ ꯑꯃꯨꯛ ꯍꯥꯏꯗꯤ ꯑꯩꯈꯣꯏ ꯃꯩꯇꯩꯗꯁꯨ ꯑꯅꯤ ꯈꯥꯏꯗꯅ ꯍꯣꯏ ꯍꯣꯏ ꯍꯣꯏ ꯍꯣꯏ
ꯑꯗꯣ ꯃꯩꯇꯩꯅꯤꯡꯕ ꯀꯥꯡꯕꯨꯗꯗꯤ ꯑꯗꯨ ꯌꯥꯎꯔꯔꯣꯏꯕ ꯑꯗꯨꯒ ꯍꯤꯟꯗꯨꯅꯤꯡꯕ ꯀꯥꯡꯕꯨꯗꯗꯤ ꯑꯗꯨꯒꯤ ꯄꯣꯠꯂꯣꯏꯗꯣ ꯑꯃꯨ ꯌꯥꯎꯗꯣꯏꯅ ꯄꯣꯠꯂꯣꯏ ꯀꯧꯋꯦꯕ ꯑꯗꯨꯁꯨ ꯑꯃꯨꯛ ꯌꯥꯎꯗꯕꯗꯤ ꯌꯥꯗꯕꯅꯤ ꯑꯗꯨꯁꯨ ꯑꯃꯨꯛ ꯋꯥ ꯑꯗꯨꯁꯨ ꯂꯩꯕ ꯅꯠꯇꯦꯀꯣ ꯋꯥꯏꯕꯗꯨꯒꯤꯅꯦꯕ ꯁꯤꯛꯁꯇꯤ ꯁꯚꯦꯟꯇꯤ ꯍꯥꯏꯁꯦ ꯍꯣꯏ ꯍꯣꯏ ꯁꯤꯛꯁꯇꯤ ꯁꯚꯦꯟꯇꯤ ꯍꯣꯏ ꯏꯁꯥꯅ ꯂꯩꯖꯕꯁꯨ ꯅꯠꯇꯕ ꯃꯥꯅꯦ ꯑꯗꯨ ꯑꯁ ꯌꯥꯝ ꯊꯤ ꯇꯥꯡ ꯉꯦ ꯑꯗꯨꯅ ꯍꯥꯏꯗꯤ ꯃꯊꯥ ꯑꯃꯅꯦꯕ ꯂꯨꯍꯣꯡꯕ ꯍꯥꯏꯁꯦ ꯍꯧꯖꯤꯛ ꯌꯥꯝꯗ꯭ꯔꯕꯗ ꯄꯩꯁꯥꯥꯁꯤ
ꯑꯩꯗꯤ ꯍꯣꯡꯕꯒ ꯁꯨꯡꯉꯝ ꯉꯝꯃꯔꯣꯏꯗ
ꯑꯗꯨꯏ ꯁꯔꯨꯛꯄꯨꯗꯤ ꯌꯦꯡꯉꯨꯅꯦ ꯂꯨꯍꯣꯡꯕꯗ ꯆꯪꯉꯤꯕ ꯁꯚꯦꯟ ꯑꯩꯠ ꯂꯥꯛꯁꯇꯨꯅ ꯗꯨꯀꯥꯟ ꯍꯥꯡꯕꯅꯤ ꯈꯪꯗꯦ
ꯍꯣꯏ ꯐꯤ ꯐꯤꯒꯤ ꯗꯨꯀꯥꯟ ꯇꯧꯕ ꯌꯥꯔꯦ
ꯐꯤꯒꯤ ꯗꯨꯀꯥꯟ ꯇꯧꯔꯗꯤ ꯌꯦꯡꯉꯨ ꯍꯣꯏ ꯍꯣ ꯍꯣꯏ ꯍꯣꯏ ꯃꯣꯏ ꯃꯣꯏ ꯑꯗꯨꯝ ꯌꯥꯔꯦ ꯑꯗꯨꯒꯗꯤ ꯑꯗꯨꯝ ꯗꯤꯄꯥꯔꯠꯃꯦꯟꯇꯦꯜ ꯏꯁꯇꯣꯔ ꯑꯃ ꯍꯥꯡꯕꯕꯨ ꯌꯥꯔꯅꯤ ꯌꯥꯝ ꯆꯥꯎꯕ ꯅꯠꯇ꯭ꯔꯁꯨ
ꯎꯝ ꯈꯔ ꯑꯦꯠꯚꯔꯇꯥꯏꯁ ꯇꯧꯁꯤꯜꯂꯛꯑꯅꯤ
ꯃꯥꯅꯦ ꯑꯗꯣ ꯂꯨꯏꯈꯤꯗꯣꯏꯅꯤ ꯂꯨꯍꯣꯡꯕꯁꯤꯗ ꯄꯩꯁꯥꯁꯦ
ꯑꯁ ꯑꯩꯗꯤ ꯅꯣꯏꯒꯤ ꯀꯩꯅꯣ ꯀꯩꯅꯥ ꯀꯩꯅꯥꯅ ꯌꯦꯛꯄꯗꯣ ꯁꯚꯦꯟꯇꯤ ꯑꯩ ꯌꯥꯝ ꯋꯥꯡꯉꯦꯀꯣ ꯋꯥꯡꯉꯦꯀꯣ
ꯋꯥꯡꯉꯦ ꯑꯗꯨꯅꯤ
ꯑꯩꯈꯣꯏꯒꯤ ꯑ ꯂꯩꯖꯕꯁꯨ ꯑꯃꯨꯛ ꯅꯠꯇꯕ ꯍꯣꯏ ꯍꯣꯏ ꯑꯗꯨꯅꯦ ꯂꯩꯗ꯭ꯔꯗꯤ ꯀꯃꯥꯏ
ꯍꯣꯏ ꯋꯥꯏꯕꯗꯨꯗ
ꯑꯩꯈꯣꯏꯒꯤ ꯅꯨꯄꯤꯁꯤꯡꯅ ꯒꯥꯎꯟ ꯍꯥꯞꯄꯗꯣ
ꯑꯥ
ꯑꯗꯨ ꯑꯩꯈꯣꯏꯗꯤ ꯋꯥꯏꯕ ꯌꯥꯏꯌꯦ ꯇꯨꯕꯁꯨ ꯌꯥꯏꯌꯦꯕꯀꯣ ꯑꯗꯨꯕꯨ ꯍꯧꯖꯤꯛꯀꯥꯟꯗꯤ ꯇꯨꯅꯗꯦꯕ ꯇꯨꯅꯗ꯭ꯔꯦ ꯍꯥꯏꯕꯗꯤ ꯍꯧꯖꯤꯛ ꯅꯪ ꯇꯨꯔꯒ ꯑ ꯀꯥꯏꯗ ꯍꯥꯞꯇꯣꯏꯅꯣ ꯑꯗꯨ ꯅꯨꯃꯤꯠ ꯈꯛ ꯍꯥꯞꯇꯣꯏ ꯅꯠꯇ꯭ꯔꯣ
ꯃꯥꯅꯦ ꯃꯥꯅꯦ
ꯑꯗꯨꯒꯤ ꯑꯌꯥꯝꯕ ꯍꯧꯖꯤꯛꯀꯥꯟꯗꯤ ꯇꯨꯅꯗꯦꯕ ꯋꯥꯏꯔꯗꯤ ꯂꯤꯁꯤꯡ ꯃꯔꯤ ꯂꯤꯁꯤꯡ ꯃꯔꯤ ꯃꯔꯤ ꯃꯈꯥꯏ ꯂꯤꯁꯤꯡ ꯃꯉꯥ ꯑꯗꯨꯗꯣ ꯋꯥꯏꯔꯦ
ꯑꯣ
ꯑꯗꯨꯒꯤꯅꯦ ꯑꯩꯈꯣꯏꯒ ꯌꯥꯝ ꯈꯦꯠꯅꯩꯑꯕ ꯑꯩꯈꯣꯏꯒꯤꯅꯦ ꯂꯤꯁꯤꯡ ꯃꯉꯥꯗ ꯑꯗꯨꯝ ꯐꯤꯠ ꯇꯥꯔꯦꯕ
ꯑꯣ ꯀꯥꯏ ꯑꯈꯣꯏꯗꯤ ꯀꯥꯏꯗꯩ
ꯃꯤ ꯃꯁꯥꯅ ꯇꯨꯖꯕ ꯑꯗꯨꯝ ꯃꯤꯅ ꯄꯤ ꯑꯦ ꯇꯨꯕꯁꯨ ꯌꯥꯎꯋꯦꯕꯀꯣ ꯑꯗꯨꯕꯨ ꯇꯨꯕꯗꯣ ꯄꯩꯁꯥ ꯌꯥꯝ ꯇꯤꯡꯗ꯭ꯔꯥ ꯀꯥꯟꯅꯗꯕꯗ ꯑꯗꯨꯗꯤ ꯏꯌꯥꯝꯕ ꯍꯣꯡꯕ ꯀꯥꯟꯗꯁꯨ ꯃꯥ ꯑꯌꯥꯝꯕ ꯅꯨꯡꯉꯥꯏ ꯏꯠꯇꯦꯅꯗꯦ ꯑꯩꯈꯣꯏ ꯏꯌꯥꯝꯕꯅꯣ ꯅꯨꯄꯤ ꯂꯧꯕꯗ ꯑꯩꯈꯣꯏ ꯈꯨꯟꯒꯤ ꯃꯤ ꯅꯠꯇꯦꯕ ꯑꯇꯣꯞꯄꯗꯒꯤꯅꯦꯕꯀꯣ ꯑꯗꯨꯒꯤ ꯑꯗꯨꯨꯁꯦ ꯑꯗꯨ ꯃꯥꯒꯤ ꯅꯨꯄꯤꯗꯣ ꯈꯔ ꯒ꯭ꯌꯥꯟ ꯇꯥꯕ ꯍꯥꯏꯇꯥꯔꯦ ꯑꯩꯈꯣꯏꯅꯁꯨ ꯑ ꯑꯁꯦꯡꯕꯗꯤ ꯑꯗꯨꯝ ꯋꯥꯏꯔꯒꯗꯤ ꯁꯦꯠꯍꯟꯅꯤꯡꯕ ꯑꯗꯨꯕꯨ ꯅꯨꯄꯤꯒꯤ ꯃꯣꯠ ꯍꯥꯏꯕꯁꯤ ꯗꯔꯀꯥꯔ ꯇꯥꯗ꯭ꯔꯥ ꯑꯗ ꯅꯨꯄꯤꯒꯤ ꯃꯣꯠ ꯍꯪꯕ ꯀꯥꯟꯗ ꯅꯨꯄꯤꯅꯁꯨ ꯑꯁ ꯂꯩꯔꯣꯏꯁꯦ ꯄꯨꯡ ꯑꯃꯁꯨ ꯐꯥꯗꯦꯕ ꯂꯨꯍꯣꯡꯕꯗꯣ ꯑꯩꯈꯣꯏꯁꯤ ꯅ ꯑꯃꯨꯛ ꯈꯪꯕ ꯅꯠꯇ꯭ꯔꯣ ꯑꯗꯨꯝ ꯄ꯭ꯔꯣꯃꯤꯁ ꯇꯧꯔ ꯂꯣꯏꯔꯦꯕ ꯍꯣꯏꯣꯏ ꯑꯗꯨ ꯄꯨꯡ ꯑꯃꯒꯨꯝꯕ ꯈꯛ ꯂꯦꯞꯀꯗꯧꯕꯗꯨꯕꯨ ꯂꯤꯁꯤꯡ ꯀꯨꯟ ꯀꯨꯟꯊ꯭ꯔꯥ ꯇꯤꯡꯒꯦꯔꯕ ꯑꯗꯨ ꯌꯥꯗꯕꯒꯤ ꯂꯤꯁꯤꯡ ꯃꯔꯤ ꯂꯤꯁꯤꯡ ꯃꯔꯤ ꯃꯈꯥꯏ ꯈꯔ ꯇꯤꯡꯕ ꯋꯥꯅꯦꯕꯀ ꯀꯣ ꯑꯗꯨꯒꯤ ꯍꯣꯏ ꯑꯗꯨ ꯅꯨꯃꯤꯠꯇ ꯍꯥꯞꯕꯗ ꯂꯣꯏꯔꯦ ꯍꯥꯞꯕ ꯄꯅꯤꯡꯉꯥꯏ ꯂꯩꯇꯦ
ꯍꯣꯏ ꯑꯗꯨꯅꯤ
ꯑꯗꯨꯒꯤ ꯃꯥꯔꯒꯕꯨꯗꯤ ꯊꯣ ꯑꯗꯨ ꯃꯉꯥꯏꯔꯦ ꯀꯔꯤ ꯀꯥꯟ ꯅꯔꯑꯣ ꯑꯗꯨꯤ
ꯎꯝ
ꯊꯕꯣꯟꯗꯤ ꯊꯝꯕꯁꯨ ꯌꯥꯎꯋꯦ ꯌꯥ ꯌꯥ ꯒꯥꯃꯅ ꯇꯧꯔ ꯀꯥꯡꯄꯔꯦ
ꯑꯗꯨꯒꯤ ꯅꯨꯄꯤꯗꯨꯅꯁꯨ ꯑ ꯑꯗꯨꯃꯥꯏꯅ ꯇꯧꯔꯔꯣꯏꯁꯦ ꯍꯥꯏꯅ ꯍꯥꯏꯌꯦꯕ ꯋꯥꯏꯔꯣ ꯍꯥꯏꯕꯒꯤ ꯑꯗꯨꯝ ꯑꯩꯈꯣꯏꯅꯁꯨ ꯃꯥ ꯄꯨꯔꯒ ꯋꯥꯏꯔꯦ ꯑꯗꯨ ꯋꯥꯏꯔꯦ ꯂꯤꯁꯤꯡ ꯃꯔꯤ ꯃꯈꯥꯏꯗ ꯐꯪꯉꯦ ꯃꯥ ꯅꯍꯥꯄꯥ ꯑꯩꯈꯣꯏꯅ ꯇꯧꯕꯤꯕꯅꯦ ꯅꯨꯄꯥ ꯈꯈꯣꯏꯅ ꯇꯧꯕꯤꯗꯣꯏꯕ
ꯑꯣ ꯑꯣ ꯑꯣ ꯔꯤꯡꯗꯣ ꯃꯥ ꯅꯨꯄꯥꯅ ꯄꯤꯌꯨ ꯑꯣ ꯈꯨꯗꯣꯛꯇꯣ ꯑꯣꯀꯦ ꯑꯣꯀꯦ ꯃꯥ ꯁ
ꯑꯗꯨꯣ ꯈꯨꯗꯣꯞꯇꯨꯗꯤ ꯃꯥꯡꯗ꯭ꯔꯤꯅ ꯈꯨꯗꯣꯞꯇꯨꯁꯨ ꯃꯥꯡꯗ꯭ꯔꯦꯅ ꯍꯥꯏꯕ ꯃꯥꯡꯗ꯭ꯔꯦꯕ ꯑꯗꯨ ꯑ ꯅꯨꯄꯤ ꯈꯣꯏ ꯈꯔ ꯂꯩꯕ ꯈꯣꯏꯗꯤꯀꯣ
ꯑꯥ
ꯈꯨꯗꯣꯒꯨꯝꯕꯁꯨ ꯑꯗꯨꯝ ꯃꯣꯏꯅ ꯅꯨꯄꯥꯗ ꯄꯩꯁꯥ ꯄꯤꯔꯒ ꯃꯣꯏ ꯑꯗꯨꯝ ꯇꯧ ꯑꯦꯗꯖꯁ ꯇꯧꯕꯁꯨ ꯌꯥꯎꯋꯦ ꯌꯥꯎꯋꯦꯕ ꯍꯥꯏꯗꯤ ꯍ ꯍꯥꯞ ꯒ ꯑꯩꯈꯣꯏꯒꯤ ꯏꯇꯩ ꯏꯃꯥꯈꯣꯏꯁꯨ ꯃꯣꯏꯁꯨ ꯌꯥꯝꯅ ꯂꯩꯗꯕ ꯃꯤ ꯅꯠꯇꯦꯕ ꯅꯣꯏꯒꯤ ꯔꯣꯝꯗꯒꯤꯅꯦꯕꯀꯣ ꯑꯗꯨꯒꯤ ꯑ ꯍꯥꯏꯕꯗꯤ ꯑꯩꯈꯣꯏꯕꯨꯗꯤ ꯍꯥꯏꯖꯦꯕ ꯏꯌꯥꯝꯕꯗ ꯃꯥꯅ ꯄꯩꯁꯥ ꯄꯤꯕ ꯑꯗꯨꯝ ꯑꯗꯨꯒꯤꯅꯤ ꯍꯥꯏꯅꯗꯤ ꯄꯤꯗꯔꯒꯀꯣ ꯀꯔꯤ ꯀꯔꯤꯅꯣ ꯇꯧꯔꯣ ꯍꯥꯏꯅ ꯄꯤꯕꯗꯣ ꯍ ꯅꯨꯄꯥꯈ ꯅꯨꯡꯇꯤ ꯈꯣꯏꯅ ꯄꯔꯛꯏꯅꯤꯅꯦ ꯑꯩꯈꯣꯏꯒꯤꯗꯤ ꯐꯤꯐꯇꯤ ꯀꯦꯃꯨꯛ ꯄꯤꯌꯦꯗꯤ ꯍꯥꯏꯕꯅꯦ ꯑꯗꯨꯗꯤ ꯍꯥꯏꯗꯤ ꯑꯩꯈꯣꯏꯒꯤꯕꯨꯠꯇ ꯅꯣꯏ ꯅꯠꯇꯦ ꯑꯩꯈꯣꯏ ꯁꯤꯁꯇꯔ ꯀꯥꯡꯕꯨ ꯅꯣꯏꯔꯣꯝꯗ ꯂꯩꯕ
ꯑꯣꯀꯦ ꯑꯣꯀꯦ ꯑꯗꯨꯅ ꯑꯗꯨꯏꯅ ꯈꯔ ꯈꯔ ꯄꯥꯡꯒꯗꯧꯅꯤꯗ ꯑꯉꯝ ꯑꯉꯝꯕꯗꯣ ꯃꯥꯅꯦ ꯂꯩꯇ꯭ꯔꯕꯨꯗꯤ ꯎꯄꯥꯏꯇꯦ ꯑꯗꯣ ꯂꯩꯔꯒꯗꯤ ꯀꯩ ꯀꯥꯏꯗ ꯍꯥꯏꯗꯤ ꯃꯕꯥꯅꯤꯒꯤ ꯑꯣꯏꯕ ꯄꯣꯠꯅꯦꯕ ꯑꯗꯨꯅ ꯑꯗꯨꯝ ꯄꯥꯅ ꯊꯣꯡꯉ ꯑꯗꯨꯅ ꯁꯪꯗꯦ ꯇꯧꯔꯤꯁꯦ ꯑꯗꯒꯤ ꯒꯥꯔꯤꯁꯨ ꯑꯃꯨꯛ ꯋꯥꯏꯗꯣꯏꯅꯤ